ꯍꯜꯂꯣ ꯇꯥꯔꯕꯣ ꯇꯥꯔꯥꯕꯣ ꯎꯟ ꯇꯥꯔꯦ꯫ ꯇꯥꯔꯦ
ꯍꯜꯂꯣ ꯇꯥꯔꯦ ꯅꯥꯀꫭꯡꯗ ꯊꯥꯡꯖꯜꯂꫭ ꯇꯥꯔꯕꫭ ꯇꯥꯔꯦ ꯇꯥꯔꯦ
ꯆꯥꯛ ꯏꯁꯤꯡ ꯆꯥꯅꯔꯕꯣ꯫
ꯆꯥꯥꯛ ꯆꯥꯗ꯭ꯔꯤꯌꯦ꯫
ꯑꫭ ꯀꯩꯗꯧꯔꯝꯃꯤꯕ꯫
ꯆꯥꯛ ꯊꫭꯡꯏꯌꯦ꯫
ꯑꯣ ꯀꯩ ꯍꯤꯟꯖꯥꯡ ꯊꯣꯡꯉꯤꯅꯣ꯫
ꯌꯦꯔꯨꯝ ꯊꫭꯡꯉꯦ꯫
ꯑꯩꯁ ꯀꯅꯥ ꯀꯅꯥ ꯂꯩꯒꯦ ꯍꯧꯖꯤꯛ꯫
ꯑꯩꯈꯣꯏꯒꯤꯔꯣ ꯕꯣꯝꯆꯥꯒ ꯑꯉꯥꯡꯒ ꯑꯩꯈꯣꯏ ꯑꯍꯨꯝ꯫
ꯑꯣ ꯃ ꯄꯤꯟꯗꯨ ꯍꯜꯂꯛꯑꯕꫭ ꯍꯥꯏꯁꯦ ꯆꯥꯛ ꯆꯥꯔꯕꯣ ꯆꯥꯗ꯭ꯔꯤꯌꯦ ꯍꯥ꯫ ꯅꯣꯏ ꯄꯤꯟꯇꯨ ꯍꯜꯂꯥꯛꯑꯕꫭꯕ꯫
ꯀꯩꯗꯧꯌꯦꯕꯥ꯫
ꯄꯤꯟꯇꯨꯗꯣ ꯍꯜꯂꯛꯑꯕ ꯍꯥꯏꯕ
ꯄꯤꯟꯇꯨ ꯍꯟꯂꯛꯑꯦ ꯉꯥꯔꯥꯡ
ꯉꯥꯔꯥꯡ ꯍꯜꯂꯛ ꯑꯦ ꯑꯗꯣ ꯅꯪꯗꯤ ꯆꯥꯔꯕꯣ ꯆꯥ ꯇ꯭ꯔꯤ ꯆꯗ꯭ꯔꯤꯌꯦ ꯎꯝ ꯊꯣꯡꯉꯥꯕꯣ ꯑꯝ ꯊꯣꯡꯉꯦ
ꯅꯣꯡ ꯌꯥꯝ ꯆꯨꯔꯛꯑꯦꯕꯣ
ꯎꯝ ꯑꯩꯈꯣꯏꯗꯤ ꯆꯨꯔꯝꯃꯦ ꯍꯥꯡ ꯐꯈ꯭ꯔꯦ
ꯚꯣꯂꯨꯝꯖꯦ ꯌꯥꯝ ꯇꯞꯄꯦ ꯀꯩꯒꯤ ꯑꯣꯏꯖꯥꯠꯅꯣ
ꯎꯝ ꯃꯁꯥꯒꯤ ꯁꯥꯎꯟꯗꯣ ꯈꯔ ꯇꯞꯄꯅꯦ ꯈꯔ ꯅꯥꯀꯣꯡ ꯃꯌꯥꯗ ꯊꯥꯡꯖꯜꯂꯒ ꯇꯥꯎꯑꯣ꯫ ꯃꯁꯥꯒꯤ ꯇꯞꯄꯥ ꯑꯝ ꯍꯥꯏꯗꯤ ꯂꯥꯎꯠ ꯀꯩ ꯀꯥ ꯂꯩꯈꯠ ꯌꯥꯎꯗꯕꯅꯦꯕ
ꯑꯅ ꯍꯧꯒ
ꯁꯄꯤꯀꯔ ꯊꯝꯕ ꯌꯥꯗꯝꯅꯦꯕꯗꯣꯏꯅꯦꯕ
ꯑꯣ ꯑꯣ ꯅꯪ ꯀꯩ ꯍꯦꯟꯖꯡ ꯊꯣꯡꯉꯥꯒꯦ
ꯑꯩ ꯈꯥꯃꯦꯟ ꯊꯣꯡꯉꯦ
ꯅꯊꯟꯇ ꯆꯥꯏꯅꯦꯕ
ꯃꯣꯏꯁ ꯊꯆꯣꯡꯉꯗꯣ ꯃꯣꯏꯒꯤꯗ ꯁꯅꯥꯗ ꯁꯅꯥ ꯅꯠꯇꯕꯤꯗ ꯕꯅꯥꯟ ꯊꯝꯖꯤꯜꯂꯝꯃꯦ ꯑꯦ ꯀꯅꯥꯅꯥ ꯈꯨꯅꯧꯗꯩꯩ ꯃꯤ ꯉꯥꯛꯇ ꯑꯣꯏꯔꯃꯜꯂꯦ ꯂꯨꯄꯥ ꯂꯥꯛ ꯇꯔꯥꯃꯨꯛꯀꯤ ꯄꯣꯠꯅꯦꯌꯦ ꯍꯩꯁ ꯕꯥ ꯀꯩꯅꯣ ꯍꯥꯏꯁꯤꯕꯣ
ꯁꯥꯅꯥ ꯁꯖꯟꯅꯔꯒ ꯕꯥꯟꯗꯟ ꯊꯥꯅꯝꯃꯦꯌꯦ
ꯑꯩ ꯀꯃꯥꯏꯅ ꯊꯪꯉꯛꯏꯕ ꯑꯗꯨꯅ
ꯑꯗꯣ ꯃꯥꯅ ꯑꯃꯨꯛ ꯕꯦꯡꯗ ꯊꯝꯒꯦꯅ ꯆꯠꯄꯖꯥꯠꯅꯦ ꯕꯦꯡꯗ ꯁꯅꯥ ꯅꯠꯇꯦꯅ ꯍꯥꯏꯔꯛꯑꯕ ꯑꯗꯨ ꯃꯤꯗꯨꯗꯣ ꯃꯥꯅ ꯂꯣꯏ ꯍꯣꯏꯖꯤꯜꯂ ꯐꯥꯖꯤꯜꯂ ꯊꯝꯃꯤꯅꯦ ꯑꯗꯨꯏꯗꯣ
ꯑꯗꯨꯗꯣ ꯄꯥꯎꯗꯣ ꯀꯁꯥꯏꯗꯤ ꯇꯥꯟꯅꯗꯦꯕ ꯈꯨꯅꯧꯔꯣꯝꯒꯤ ꯄꯣꯠ ꯑꯣꯏꯕꯅꯤꯅ ꯁ꯭ꯋꯥꯏꯗꯗꯤ ꯀꯅꯥꯝ ꯇꯥꯟꯅꯗꯦ ꯑꯗꯨ ꯈꯨꯅꯧꯗꯒꯤ ꯑꯩꯈꯣꯏꯆꯦꯅ ꯐꯥꯝꯗꯒꯤ ꯇꯂꯞ ꯂꯩꯕ ꯆꯠꯄꯗ ꯇꯥꯔꯛꯑꯒ
ꯑꯗꯣ ꯍꯧꯖꯤꯛꯇ ꯐꯣꯟ ꯇꯔꯛ
ꯐꯣꯟ ꯇꯧꯔꯝꯃꯤ ꯅꯣꯏ ꯇꯕ꯭ꯔꯥꯅ ꯑꯩꯅ ꯃꯔꯥꯄꯥꯥꯏꯕꯤ ꯀꯣꯛ ꯇꯕꯗ ꯆꯥꯔꯛꯑꯅꯤꯗꯣꯝꯕꯤꯔꯅꯤ ꯍꯨꯝ
ꯌꯥꯝ ꯉꯛꯇꯔꯥ ꯀꯤꯖꯗꯔꯥ ꯍꯥ ꯇꯔ꯭ꯃꯨꯛꯅꯦꯌꯦ
ꯑꯦꯛꯖꯥꯝꯒꯤꯗꯣ ꯄꯤꯟꯇꯨꯗꯣ ꯀꯝꯃꯔꯁꯇ ꯊꯥꯍꯟꯒꯦ ꯇꯧꯅꯦꯕ ꯁꯥꯏꯟꯁꯇꯨꯒ ꯎꯝ ꯑꯗꯨ ꯀꯝꯃꯔꯁꯇꯨꯗꯤ ꯀꯃꯥꯏ ꯀꯃꯥꯏ ꯍꯪꯒꯦ ꯀꯃꯥꯏꯅ ꯇꯧꯒꯦ ꯀꯝꯃꯔꯁ ꯁꯦ ꯀꯩꯒꯤꯅꯣ ꯊꯥꯍꯟꯅꯤꯡꯉꯤꯁꯦ ꯥꯑꯥꯔꯠꯁ ꯇ ꯣꯏꯅ ꯊꯥꯖꯟꯕꯗꯤ ꯑꯥꯔꯠꯁ ꯇ ꯑꯣꯏꯅ ꯊꯥꯖꯟꯕꯗꯤ
ꯑꯥꯔꯠꯁꯇꯤ ꯇꯝꯅꯤꯡꯗꯦꯌꯦ ꯑꯗꯣ ꯃꯣꯏ ꯃꯥꯃ ꯍꯣꯏꯅꯁꯨ ꯀꯃꯔꯁ ꯇꯝꯃꯣꯅ ꯍꯥꯏꯕ ꯑꯗꯨꯏꯗꯨꯏ ꯀꯃꯔꯁ ꯇ ꯇꯝꯅꯤꯡꯕ ꯑꯗꯣ ꯀꯃꯔꯁ ꯇꯝꯃ
ꯑꯣ ꯑꯣ
ꯑꯗꯨꯗꯤ ꯏꯟꯠꯔꯟꯁ ꯀꯩ ꯀꯩ ꯊꯥ ꯑꯗꯨ ꯌꯥꯔꯦ ꯃꯥꯁꯨ ꯀꯃꯔꯁ ꯂꯧꯔꯛꯏꯅꯦꯕ ꯑꯗꯨꯗꯨꯅ ꯑꯉꯥꯡꯁꯨ ꯂꯧꯍꯟꯅꯤꯡꯕ
ꯎꯝ ꯀꯃꯔꯁ ꯂꯧꯔꯗꯤ ꯗꯨꯝ ꯈꯟꯕꯩꯗꯤ ꯑꯗꯨꯝ ꯏꯈꯟꯗ ꯑꯗꯨꯝ ꯈꯟꯗꯤ ꯈꯟꯅꯤ ꯑꯗꯣ ꯃꯅꯤꯄꯨꯔꯗꯗꯤ ꯈꯔ ꯋꯥꯔꯅꯤꯡꯉꯦ ꯊꯕꯛ ꯐꯪꯕ ꯍꯥꯏꯁꯦ ꯃꯅꯤꯄꯨꯔꯗꯗꯤ ꯊꯕꯛꯁꯦ ꯈꯔ ꯋꯥꯏꯑꯦꯕ ꯀꯃꯔꯁꯀꯤꯁꯦ ꯈꯔ ꯋꯥꯏ ꯍꯥꯏꯗꯤ ꯎꯝ ꯂꯩꯇꯦꯕ ꯄꯥꯛꯅ ꯑꯗꯨꯅ ꯊꯕꯛꯁꯦ ꯍꯣꯏ ꯇꯝꯕꯕꯨꯗꯤ ꯌꯥꯏꯌꯦꯕ ꯀꯣ ꯑꯣ ꯀꯣꯛꯇꯤ ꯈꯔ ꯉꯥꯎꯔꯅꯤꯀꯣ ꯑꯍꯥꯟꯕ ꯇꯝꯃꯛꯄꯩꯗꯣ ꯍꯥꯏꯗꯤ ꯎꯝ ꯀꯟꯁꯦꯞ ꯀꯩꯀꯥꯗꯣ ꯍꯥꯟꯅ ꯑꯩꯈꯣꯏꯅ ꯑꯝꯇ ꯊꯦꯡꯅꯔꯛꯇꯔꯤꯕ ꯑꯣꯏꯕꯅꯤꯅ ꯈꯪꯗꯦ ꯏꯃꯥ ꯄꯣꯛꯉꯩꯗ ꯇꯥꯗ꯭ꯔꯤꯕ ꯂꯣꯟ ꯃꯌꯥꯝ ꯑꯃ ꯇꯥꯔꯛꯑꯅꯤꯕ
ꯎꯝ ꯈꯤꯇꯪꯗꯤ ꯋꯥꯅꯤꯍꯥꯛ ꯏꯂꯚꯦꯟꯒ ꯄꯨꯡ ꯉꯥꯎ ꯉꯥꯎꯔꯅꯤ
ꯎꯝ
ꯃꯂꯪꯗ ꯄꯥꯏꯔꯅꯤ ꯑꯗꯨꯅ ꯍꯣꯏ ꯉꯝꯗꯣꯏꯕ ꯑꯣꯏꯗꯤ ꯂꯧꯑꯣ ꯉꯝꯃꯣꯏꯗꯣꯏꯕ ꯑꯣꯏꯗꯤ ꯑꯩꯗꯤ ꯍꯥꯏꯔꯣꯏ ꯍꯥꯏꯗꯤ ꯀꯩꯅꯣꯗꯣ ꯂꯥꯏꯔꯤꯛꯇꯣ ꯍꯥꯏꯗꯤ ꯄꯨꯔꯥ ꯑꯦ ꯕꯤ ꯁꯤ ꯇꯝꯃꯛꯄꯩ ꯇꯥꯏꯞꯇ ꯃꯀꯣꯛꯇꯒꯤ ꯍꯧꯔꯒ ꯇꯝꯃꯛꯇꯣꯏꯅꯦꯕ ꯑꯃꯇ ꯑꯃꯨꯛꯇ ꯈꯪꯗ꯭ꯔꯤꯕꯅꯤꯅ ꯑꯗꯨꯗ ꯁꯨꯝ ꯋꯥꯅꯦ
ꯀꯥꯃꯔꯆꯇ ꯆꯜꯂꯤꯁꯦ ꯃꯦꯁꯀꯤ ꯁꯔꯨꯛ ꯉꯥꯛꯇꯔꯥ ꯀꯩꯀꯩꯅꯣꯕ
ꯁꯤ ꯁꯔꯨꯛ ꯅꯠꯇꯦ ꯃꯦꯠꯁꯀꯤ ꯁꯔꯨꯛꯁꯨ ꯈꯔ ꯆꯠꯂꯛꯑꯅꯤ ꯏꯀꯣꯅꯣꯃꯤꯛꯁ ꯃꯦꯠꯁ ꯑꯗꯒꯤ ꯕꯤꯖꯤꯅꯦꯁꯀꯤ ꯇꯧꯔꯛꯑꯅꯤ ꯑꯗꯩ ꯕꯦꯡꯀꯤꯡ ꯕꯦꯡꯀꯨꯝꯕꯒꯤ ꯃꯇꯥꯡꯗ ꯑꯗꯩꯗꯤ ꯃꯔꯨꯞ ꯀꯨꯝꯕ ꯍꯧꯕꯩ ꯃꯔꯝ ꯑꯗꯒꯤ ꯄꯩꯁꯥ ꯀꯃꯥꯏꯅ ꯔꯦꯀꯣꯔꯠ ꯇꯧꯅꯤ ꯑꯗꯨꯝꯕꯩ ꯃꯔꯝꯗ ꯇꯝꯃꯛꯇꯕ
ꯁꯤ ꯍꯣꯏ ꯃꯦꯠꯁꯁꯤ ꯃꯦꯠꯁ ꯉꯥꯛꯇꯅꯦ ꯑꯗꯣ ꯃꯦꯠꯁꯀꯤꯅ ꯑꯃꯨꯛ ꯑꯪꯀꯥ ꯃꯌꯥꯝ ꯁꯤꯖꯤꯟꯅꯩꯗꯅ
ꯎꯝ
ꯑꯗꯨꯒ ꯁꯤꯒꯤꯁꯤꯅ ꯑꯩꯈꯣꯏꯒꯤ ꯂꯣꯖꯤꯛꯇ ꯍꯥꯏꯇꯥꯔꯦ ꯃꯤ ꯑꯃꯅ ꯃꯔꯨꯞ ꯑꯃꯅ ꯃꯤ ꯑꯃꯅ ꯍꯨꯜꯂꯛꯑꯗꯤ ꯄꯩꯁꯥ ꯀꯃꯥꯏꯅ ꯁꯦꯞ ꯀꯃꯥꯏꯅ ꯀꯩꯅꯣ ꯇꯧꯅꯤ ꯑꯗꯩ ꯍꯨꯜꯂꯛꯇ꯭ꯔꯒꯅ ꯀꯃꯥꯏꯅ ꯏꯅꯤ ꯑꯗꯩ ꯕꯦꯡꯇꯩꯒꯤ ꯂꯣꯟ ꯀꯩꯅꯣ ꯀꯃꯥꯏꯅ ꯇꯧꯔ ꯂꯧꯋꯤ ꯑꯗꯩꯗꯤ ꯏꯟꯁꯇꯣꯜꯃꯦꯟ ꯀꯃꯥꯏꯅ ꯇꯧꯔ ꯊꯤ ꯁꯤꯒꯨꯝꯕꯩ ꯃꯇꯥꯡꯗ ꯉꯥꯛꯇ ꯇꯝꯗꯣꯏꯅꯦꯕ ꯑꯗꯣ ꯁꯨꯝ ꯇꯝꯃꯛꯑꯕꯗꯤ ꯂꯥꯏꯊꯣꯔꯛꯀꯅꯤꯕ ꯑꯩꯈꯣꯏꯁꯨ ꯑꯍꯥꯟꯕ ꯏꯂꯚꯦꯟ ꯇꯝꯃꯛꯄꯗꯗꯤ ꯌꯥꯝ ꯂꯨꯏꯕ ꯍꯥꯏꯗꯤ ꯑꯗꯨꯏ ꯄꯣꯠꯇꯣ ꯀꯔꯤꯝ ꯈꯪꯗꯕꯤ ꯂꯥꯛꯄꯅꯤꯅ ꯄꯨꯔꯥ ꯍꯥꯏꯗꯣꯏꯅꯣ ꯑꯦ ꯍꯧꯔꯒ ꯇꯝꯕꯒꯤ ꯇꯥꯏꯞꯇ ꯇꯧꯕꯗꯣ ꯑꯗꯨꯃꯥꯏꯅ ꯇꯧꯔ ꯇꯝꯃꯦꯕ ꯑꯗꯨꯅ ꯋꯥꯏꯑꯦꯕ ꯌꯥꯝꯅ ꯑꯣ ꯇꯨꯋꯜꯞꯇꯁꯨ ꯃꯥꯔꯀ ꯋꯥꯡꯕ ꯀꯩꯁꯨ ꯉꯝꯃꯣꯏꯕꯀꯣ ꯑꯗꯨꯝ ꯑꯥꯔꯠꯁ ꯂꯧꯕ ꯃꯤ ꯁꯥꯏꯟꯁ ꯂꯧꯕ ꯃꯤꯅ ꯃꯥꯔꯛꯇ ꯍꯦꯟꯈꯤꯅꯦꯕ
ꯎꯝ
ꯃꯤ ꯄꯣꯖꯤꯁꯟ ꯍꯣꯜꯗꯔꯒꯁꯦ ꯑꯗꯨꯝ ꯁꯕꯦꯟꯇꯤ ꯐꯥꯏꯚꯇꯒ ꯑꯗꯨꯝ ꯐꯥꯔꯁ ꯄꯣꯖꯤꯁꯟꯒ ꯂꯧꯕꯅꯦꯕ ꯋꯥꯕꯅꯦꯕ ꯃꯥꯛ ꯂꯧꯕ ꯌꯥꯝ ꯋꯥꯕ ꯁꯕꯖꯦꯛꯅꯤ ꯃꯣꯏꯗꯤ ꯁꯥꯏꯟꯁ ꯑꯥꯔꯠꯁꯀꯤꯗꯤ ꯑꯗꯨꯝ ꯁꯥꯏꯟꯁꯀꯤꯗꯤ ꯃꯤ ꯄ꯭ꯔꯦꯛꯇꯤꯀꯦꯜ ꯌꯥꯎꯕꯅꯤꯅ ꯄ꯭ꯔꯦꯛꯇꯤꯀꯦꯜ ꯃꯥꯛ ꯀꯨꯟ ꯀꯨꯟ ꯌꯥꯎꯔꯒꯅꯤ ꯑꯈꯣꯏꯗꯤ ꯗꯥꯏꯔꯦꯛ ꯆꯥꯇ꯭ꯔꯨꯛꯇ ꯑꯗꯨꯝ ꯆꯥꯇ꯭ꯔꯨꯛꯃꯛ ꯊꯥꯔꯒꯅꯤ ꯑꯗꯣ ꯃꯣꯏꯅ ꯑꯗꯨꯃꯥꯏꯅ ꯄ꯭ꯔꯦꯛꯇꯤꯀꯦꯜ ꯃꯥꯔꯛ ꯌꯥꯎꯔꯛꯇꯕꯅꯤꯅ ꯃꯥꯛ ꯐꯨꯒꯠꯅꯤꯉꯥꯏꯁꯨ ꯉꯝꯗꯕꯅꯦꯕ ꯄꯥꯛꯅ
ꯂꯦꯇꯔꯒ ꯆꯠꯄꯗ ꯋꯥꯅ ꯆꯠꯆꯕꯅꯦꯕ ꯄꯥꯔꯕꯨꯗꯤ ꯇꯨꯌꯦꯜꯄꯇꯗꯤ ꯃꯥꯛ ꯂꯥꯏꯅ ꯄꯤꯔꯛꯑꯣꯏꯌꯦ ꯌꯦ ꯎꯝ ꯇꯨꯌꯦꯜꯄꯇꯗꯤ ꯇꯨꯌꯦꯜꯄꯇ ꯄꯣꯖꯤꯁꯟ ꯐ ꯇꯥꯟꯅꯔꯛꯇꯣꯏꯅꯦꯕ ꯃꯤꯒꯩꯁꯦ ꯇꯦꯟꯗ ꯇꯥꯟꯅꯗꯦꯗꯅꯀꯣ ꯍꯨꯖꯤꯛꯇꯤ ꯇꯥꯟꯅꯔꯛꯇꯣꯏꯅꯤꯅ ꯇꯨꯌꯦꯜꯞꯇꯗꯤ ꯈꯔ ꯋꯥꯅꯤ ꯑꯗꯣ ꯑꯗꯨꯝ ꯄꯥꯔꯕꯨꯗꯤ ꯀꯩꯁꯨ ꯂꯩꯕ ꯅꯠꯇꯦꯗ ꯈꯣꯠꯄ ꯅꯠꯇꯦ ꯃꯤꯅ ꯇꯝꯒꯦꯅ ꯇꯝꯃꯕ ꯀꯩꯗꯧꯕꯩ ꯂꯨꯗꯣꯏꯅꯣ ꯂꯨꯗꯤ ꯂꯨꯔꯣꯏ ꯀꯩꯁꯨ
ꯎꯝ
ꯎꯝ ꯃꯁꯥꯅ ꯄꯥꯝꯃꯕꯨꯗꯤ ꯀꯩꯁꯨ ꯀꯥꯏꯗꯦꯗ
ꯄꯥꯝꯕꯖꯤ ꯈꯪꯉꯒ ꯄꯥꯝꯕꯅꯠ
ꯑ ꯑꯣ ꯃꯌꯥꯝꯅ ꯁꯨꯝ ꯃꯌꯥꯝꯅꯁꯨ ꯂꯧ ꯂꯧ ꯂꯧꯒ ꯍꯥꯏꯕꯁꯨ ꯄꯥꯝꯃꯤꯅꯦꯕ ꯋꯥꯈꯜ ꯑꯃ ꯈꯜꯂꯛꯄꯗꯣ ꯍꯣꯏ ꯈꯤꯇꯪ ꯉꯝꯗꯧ ꯑꯣꯏꯗꯤ ꯑꯗꯨꯝ ꯂꯧꯔꯣ ꯀꯩꯁꯨꯝ ꯀꯥꯏꯗꯦ ꯂꯧꯕ ꯍꯌꯦꯡ ꯀꯩꯅꯣꯗꯕꯨꯗꯤ ꯂꯥꯏꯔꯛꯀꯅꯦꯕ ꯍꯌꯦꯡꯁꯦ ꯃꯥꯁꯇꯔꯒ ꯇꯝꯃꯛꯄ ꯑꯗꯩꯗꯤ ꯒ꯭ꯔꯦꯖꯨꯋꯦꯁꯟꯗꯒꯗꯤ ꯑꯗꯨꯝ ꯀꯩꯁꯨ ꯂꯨꯔꯛꯑꯔꯣꯏꯕ
ꯎꯝ
ꯍꯧꯔꯛꯄꯒꯤ ꯑꯈꯣꯏꯒꯤ ꯀꯩꯝ ꯈꯪꯗꯕꯒꯤ ꯄꯨꯡꯉꯥꯎ ꯉꯥꯎꯕꯗꯨꯅꯦꯕ ꯑꯣꯏꯗꯣꯏꯗꯣ꯫ ꯑꯗꯨꯏ ꯋꯥꯅꯤꯗ ꯇꯨꯏꯁꯟꯗꯤ ꯆꯠꯇꯕ ꯌꯥꯔꯣꯏ ꯑꯦꯀꯥꯎꯟꯇꯦꯟꯁꯤꯗꯣ ꯇꯨꯏꯁꯟ ꯆꯠꯇꯕ ꯌꯥꯔꯣꯏ ꯑꯗꯣ ꯁꯞꯖꯦꯛꯇꯨꯃ ꯄꯨꯔꯥ ꯀꯝꯄꯜꯁꯔꯤꯅꯦ ꯆꯠꯇ꯭ꯔꯗꯤ ꯄꯨꯔꯥ ꯉꯥꯎꯔꯅꯤ꯫ ꯑꯗꯨꯝ ꯑꯇꯩꯏꯗꯤ ꯁꯞꯕꯖꯦꯛꯁꯦ ꯀꯩꯅꯣ ꯃꯥꯟꯅꯛꯀꯅꯤꯕ ꯏꯀꯣꯅꯣꯃꯤꯛꯁꯁꯨ ꯑꯗꯨꯝ ꯑꯥꯔꯠꯁꯁꯨ ꯇꯝꯃꯤꯗꯨꯒ ꯆꯞ ꯃꯥꯟꯅꯩꯌꯦ ꯃꯅꯤꯄꯨꯔꯤꯁꯨ ꯆꯞ ꯃꯥꯟꯅꯩ ꯏꯪꯂꯤꯁꯁꯨ ꯆꯞꯃꯥꯟꯅꯩ ꯑꯦꯀꯥꯎꯟꯇꯦꯟꯁꯤꯗ ꯁꯞꯖꯦꯛ ꯑꯅꯤ ꯑꯃ ꯌꯥꯎꯔꯤ ꯑꯦꯀꯥꯎꯟꯇꯦꯟꯁꯤꯅ ꯕꯤꯖꯤꯅꯦꯁ ꯑꯣꯔꯒꯅꯥꯏꯖꯦꯁꯟꯒ ꯂꯥꯏꯔꯤꯛ ꯑꯅꯤꯗꯣ ꯍꯧꯖꯤꯛꯀꯤ ꯂꯥꯏꯔꯤꯛ ꯑꯅꯤꯗꯣ ꯑꯗꯨꯗꯨꯅꯦ ꯌꯥꯝ ꯉꯥꯎꯗꯣꯏꯁꯦ ꯑꯗꯩ ꯑꯗꯨꯗ ꯁꯤꯖꯤꯟꯅꯅꯔꯛꯇꯣꯔꯤꯕ ꯂꯣꯟꯗꯥꯁꯤꯡꯗꯣ ꯑꯝꯇ ꯊꯦꯡꯅꯔꯛꯇꯔꯤꯕ ꯑꯩꯈꯣꯏꯅ ꯄꯨꯁꯤ ꯄꯨꯟꯁꯤꯒꯤ ꯊꯦꯡꯅꯔꯛꯇ꯭ꯔꯤꯕ ꯉꯥꯛꯇꯅꯤ ꯅꯣꯏ ꯕꯦꯡꯇ ꯄꯩꯁꯥ ꯆꯪꯕꯗ ꯌꯣꯔ ꯑꯥ ꯌꯣꯔ ꯀꯩꯅꯣ ꯍꯥꯏꯔꯒ ꯏꯁ ꯀ꯭ꯔꯦꯗꯤꯠꯇꯦꯠ ꯗꯦꯕꯤꯠꯇꯦꯠ ꯀꯥꯏꯅ ꯂꯥꯛꯄꯗꯣ ꯀꯩ ꯍꯥꯏꯅꯣ ꯈꯪꯕ꯭ꯔꯅꯦ꯫ ꯈꯪꯗꯦꯗꯅ ꯑꯗꯨꯝꯕꯩ ꯑꯥ ꯍꯣ ꯍꯣꯏ ꯄꯩꯁꯥ ꯆꯪꯉꯒꯅ ꯗꯦꯕꯤꯠ ꯄꯩꯁꯥ ꯆꯪꯉꯒꯅ ꯀ꯭ꯔꯦꯗꯤꯠꯇꯇꯦꯠ ꯄꯩꯁꯥ ꯆꯠꯈ꯭ꯔꯒꯅ ꯗꯦꯕꯤꯠꯇꯇꯦꯠ ꯀꯥꯏꯅ ꯊꯥꯕꯗꯣ ꯈꯪꯗꯦꯗꯅꯣ ꯀꯩꯝꯇ ꯑꯗꯨꯒꯨꯝꯕ ꯑꯗꯨꯝ ꯊꯥꯔꯛꯑꯦꯅ ꯑꯗꯨꯝ ꯂꯩꯕ ꯈꯛꯇꯅꯦꯕ ꯅꯠꯇ꯭ꯔꯥ ꯑꯣ ꯍꯣ ꯍꯣꯏ ꯑꯗꯨꯒꯕꯒꯤ ꯃꯇꯥꯡꯗ ꯇꯝꯃꯛꯇꯣꯏꯅꯦꯕ ꯃꯔꯨꯞꯀꯨꯝꯕ ꯍꯧꯕ ꯀꯝꯄꯦꯅꯤ ꯑꯃ ꯍꯧꯗꯣꯛꯄꯁꯦ ꯀꯃꯥꯏꯅ ꯍꯧꯗꯣꯛꯀꯅꯤ ꯀꯥꯏꯅꯒ
ꯑꯗꯨꯕꯨꯗꯤ ꯑꯗꯨꯝ ꯃꯣꯏꯒꯤ ꯂꯣꯟꯗꯣ ꯇꯝꯃꯒ ꯑꯗꯨꯝ ꯈꯪꯉꯩ ꯑꯗꯨ ꯃꯦꯁ ꯑꯗꯨ ꯁꯦꯠ ꯊꯦꯇ ꯀꯣꯁꯦꯠ ꯊꯦꯇ ꯑꯗꯨ ꯊꯤꯛꯇꯅ ꯑꯗꯨꯝ ꯇꯧꯔꯨꯔꯒ ꯑꯗꯨꯝ ꯈꯪꯍꯩꯕꯅꯤꯗ ꯇꯝꯃꯒꯕꯨꯗꯤꯀꯣ ꯑꯗꯨꯒꯨꯝꯕꯒꯤ ꯂꯣꯟꯗꯥꯅꯦꯕ꯫ ꯍꯜꯂꯣ ꯍꯜꯂꯣ